ꯍꯜꯂꯣ
ꯇꯥꯔꯤꯕꯣ
ꯍꯜꯂꯣ ꯍꯜꯂꯣ ꯇꯥꯕ꯭ꯔꯣ
ꯇꯥꯏꯌꯦ
ꯀꯦ ꯆꯥꯛ ꯆꯔꯨꯅꯤ ꯗꯥꯏꯅꯦ
ꯆꯥꯗꯔ꯭ꯤꯗ ꯑꯩ ꯂꯥꯏꯔꯤꯛ ꯇꯧꯔ ꯂꯩꯔꯝꯕ
ꯐꯩꯅꯦ ꯀꯣꯏꯁꯟ ꯍꯥꯡꯖꯤꯜꯂꯔꯣꯏ ꯀ꯭ꯂꯥꯁꯇꯤꯃꯛꯀꯤ
ꯎ ꯉꯝꯃꯔꯣꯏ ꯉꯝꯃꯥꯔꯣꯏ ꯍꯪꯉꯛꯀ ꯅꯣ
ꯅꯠ ꯊꯥꯅꯤꯗꯥꯏ ꯕꯥꯏꯌꯣ ꯗꯩ ꯍꯧꯔꯤꯔꯣ
ꯅꯠꯇꯦ
ꯑꯩ ꯊꯥꯏꯅ ꯇꯝꯒꯤ ꯀꯥꯎꯗ꯭ꯔꯤ ꯀꯩꯁꯨꯍꯥꯏ
ꯑꯩꯅ ꯍꯪꯉꯛꯎꯔ
ꯍꯥꯉꯛ ꯑꯣ ꯀꯦꯃꯤꯁꯇ꯭ꯔꯤ ꯇꯔ ꯀꯥꯏꯗꯅ ꯍꯪꯉꯣ ꯈꯨꯝꯕ ꯉꯝꯕꯔꯥ ꯌꯦꯡꯒꯦ ꯀꯥꯎꯕꯨꯗꯤ ꯀꯥꯎꯔꯦ ꯀꯨꯏꯔꯦꯀꯣ ꯆꯍꯤ
ꯃꯩꯇꯩꯂꯣꯟꯗ ꯍꯪꯕꯗꯤ ꯍꯩꯇꯦꯍꯦ
ꯂꯣꯏꯔꯦꯍꯦ ꯑꯩꯉꯣꯟꯗ ꯍꯪꯉꯗꯤ ꯑꯩꯉꯣꯟꯗ ꯍꯪꯉ ꯀꯝ ꯀꯥꯟꯅꯕꯁꯨ ꯂꯩꯔꯣꯏ ꯃꯉꯣꯟꯗꯥ ꯑꯩꯅꯥ ꯍꯪꯉꯗꯤ ꯀꯥꯟꯅꯗꯣꯏꯅꯣ
ꯇꯥꯅꯤꯡꯗꯦ
ꯋꯥꯔꯤꯗꯤ ꯑꯁꯦꯡꯕ ꯍꯥꯏꯕꯤꯔꯒꯥ
ꯇꯨꯝꯃꯣ
ꯀꯦ ꯕꯤ ꯁꯤꯗꯣ ꯂꯥꯏꯕ꯭ꯔꯥ ꯂꯧꯕ꯭ꯔꯣ
ꯀꯦꯃꯤꯁꯇ꯭ꯔꯤꯔꯣꯈꯜꯅꯤꯗ ꯑꯗꯨꯝ ꯌꯥꯔꯤꯗ ꯍꯧꯖꯤꯛꯀꯤꯕꯨꯗꯤ ꯑꯗꯨꯝ ꯌꯥꯔꯤꯌꯦ ꯍꯧꯖꯤꯛꯀꯤ
ꯀꯥꯏ ꯌꯧꯔꯒꯦ ꯇꯥꯛꯄ
ꯌꯥꯥꯏ ꯑꯅꯦꯕ ꯗꯞ ꯇꯔ ꯇꯔꯨꯛ
ꯑꯗꯨꯗ ꯇꯔꯨꯛꯕ ꯑꯃ ꯍꯔꯣ ꯆꯦꯇꯔ ꯑꯦ
ꯃꯉꯥ ꯑꯗꯨꯋꯥꯏꯗꯤ ꯈꯪꯕꯗ
ꯑꯣꯔꯒꯦꯅꯤꯛꯀ ꯇꯥꯄ ꯂꯣꯏꯔꯥꯕꯤ ꯍꯥꯏꯁꯦ
ꯍꯧꯗ꯭ꯔꯤꯍꯦ ꯑꯗꯨꯗꯤ ꯑꯗꯨ ꯃꯥ ꯍꯧ
ꯂꯥꯏꯕꯅꯤꯗ ꯑꯣꯏꯔꯒꯅꯤ ꯀꯥꯏ
ꯎꯝ ꯂꯥꯏꯕꯅꯤ ꯍꯣꯏ
ꯀꯦꯃꯤꯀꯦꯜ ꯀꯥꯟꯗꯁꯤ ꯌꯧꯔꯦ
ꯂꯣꯏꯔꯦ
ꯂꯣꯏꯔꯦ ꯑꯗꯒꯤ ꯀꯩꯅꯣꯅ ꯈ꯭ꯋꯥꯏ ꯂꯨꯕꯅꯦ ꯆꯦꯞꯇꯔ ꯋꯥꯟꯗꯣ ꯁꯣꯂꯨꯁꯟꯗꯣ
ꯎꯝ
ꯍꯥꯏꯗꯤ ꯑꯗꯣ ꯑꯦꯛꯖꯥꯝꯗꯕꯨꯗꯤ ꯂꯥꯏꯅ ꯍꯪꯕꯅꯦꯕ ꯑꯣ ꯍꯥꯏꯗꯤ ꯑꯗꯨꯅ ꯈ꯭ꯋꯥꯏꯗꯒꯤ ꯂꯨꯅ ꯍꯪꯕ ꯌꯥꯏ ꯍꯥꯏꯕ
ꯎꯝ ꯑꯁ ꯀꯥꯟꯅꯣ ꯆꯤꯛꯅꯤꯡꯕꯅꯦ ꯀꯔꯤꯅꯣ ꯈꯪꯗꯦ ꯑꯩꯈꯣꯏ ꯌꯨꯝꯁꯦ ꯇꯥꯕ꯭ꯔꯥ
ꯍꯣꯏ ꯍꯣꯏ ꯍꯥꯏꯔꯣ ꯍꯥꯏꯔ ꯇꯥꯏ ꯇꯥꯏ
ꯄꯨ ꯑꯌꯨꯛꯇꯁꯨ ꯆꯤꯛꯀꯅꯤ ꯅꯨꯡꯊꯤꯜꯗꯁꯨ ꯆꯤꯛꯀꯅꯤ ꯑꯦ ꯇꯨꯃꯤꯟꯅ ꯑꯃꯨꯛ ꯂꯩꯊꯣꯛꯈ꯭ꯔꯦ
ꯋꯥꯉꯥꯡꯐꯝ ꯈꯪꯗꯕꯩꯅꯤꯅꯦ
ꯈꯜꯂꯣ ꯀꯩꯅꯣꯝ ꯍꯥꯏꯌꯣ
ꯂꯩꯇꯦ
ꯇꯣꯛꯑꯣ ꯌꯥꯔꯦ ꯑꯗꯨꯗꯤ ꯁꯤꯅꯤꯃꯥ ꯌꯦꯪꯕꯥ ꯆꯇꯔꯣ ꯅꯪ
ꯍꯣꯜꯗꯔꯣ ꯍꯥꯏꯖꯦ
ꯁꯤꯅꯦꯃꯥ ꯑꯩ ꯍꯧꯖꯤꯛ ꯐꯣꯟ ꯄꯥꯏ ꯐꯣꯟꯗ ꯑꯗꯨꯝ ꯀꯩꯅꯗꯣ ꯃꯅꯤꯄꯨꯔꯤ ꯐꯤꯂꯝ ꯂꯩ ꯌꯦꯡꯗ ꯀꯨꯏꯔꯦ
ꯅꯪꯒꯤꯅꯤ ꯃꯅꯤꯄꯨꯔꯤ ꯑꯦꯛꯇꯔꯗꯨ ꯅꯪꯒꯤ ꯅꯪ ꯈ꯭ꯋꯥꯏ ꯄꯥꯝꯖꯕ ꯀꯅꯥꯅꯣ
ꯃꯅꯤꯄꯨꯔꯤꯗꯔꯣ
ꯎꯝ ꯑꯦꯛꯇꯔꯗ ꯑꯦꯛꯇꯔ
ꯂꯥꯏꯇꯦꯗ ꯆꯠꯂꯣ
ꯀꯩꯔꯨ ꯀꯥꯏꯀꯨꯒꯨꯝꯕꯗꯣ ꯄꯥꯝꯗꯔꯣ
ꯂꯩꯇꯦ ꯂꯩꯇꯦ
ꯀꯩꯒꯤ ꯂꯩ
ꯑꯩ ꯃꯅꯤꯄꯒꯂꯅꯤ
ꯀꯩꯒꯤꯅꯣ
ꯅꯤꯡꯗꯕꯩ ꯊꯥꯏꯅꯗꯤ ꯑꯉꯥꯡꯈꯅ ꯇꯥꯛꯑ ꯍꯧꯖꯤꯛꯇꯤ ꯅꯨꯡꯉꯥꯏꯕꯗꯨ ꯊꯣꯛꯈꯤꯗ꯭ꯔꯦ ꯑꯗꯩ
ꯍꯣꯏ ꯑꯗꯨꯕꯨꯗꯤ ꯑꯁ ꯇꯨꯝꯅꯤꯡꯈ꯭ꯔꯦꯗ
ꯀꯦꯃꯦꯜꯥꯏ ꯐ ꯐꯥꯁ ꯑꯣꯔ
ꯇꯜꯂꯦ ꯍꯥꯏꯔꯣꯏ ꯁꯤ ꯁꯤꯗ ꯍꯥꯏꯕ ꯌꯥꯗꯦ
ꯁꯣꯂꯁꯟ ꯌꯥꯝ ꯀꯥꯎ
ꯍ ꯅꯥꯪꯕꯨ ꯀꯣꯏꯕ ꯅ ꯅꯪ ꯇꯜꯂꯦ ꯍꯪꯉꯛꯀꯅꯣ ꯑꯁ ꯑꯗꯨꯒꯨꯝꯕꯗꯣ ꯍꯪꯉꯛꯀꯅꯣ ꯌꯥꯝ ꯇꯥꯅꯤꯡꯗꯦ
ꯑꯣꯀꯦ ꯑꯣꯀꯦ
ꯅꯪ ꯀꯣꯏꯕ ꯆꯠꯇꯔꯣ ꯅ ꯌꯨꯝꯗ ꯂꯩꯔꯤꯀꯥꯟꯗ
ꯍꯟꯗꯛ ꯊꯣꯛꯂꯛꯄꯒꯤ ꯈꯔꯗꯤ ꯆꯠꯂꯛꯦ ꯑꯣ ꯌꯥꯔꯦ ꯄꯦꯟꯦꯜꯂꯦꯗ ꯆꯠꯅꯤꯡꯗ꯭ꯔꯦ ꯆꯪꯈ꯭ꯔꯅꯤ
ꯀꯩꯒꯤ ꯀꯣꯏꯕ ꯅꯨꯡꯉꯥꯏꯁꯤꯗꯤ
ꯍꯣꯏ ꯑꯗꯨꯏꯗꯨ
ꯏꯃꯥ ꯃꯥꯔꯀꯦꯠꯇ ꯑꯩꯁ‌ꯦ ꯏꯃꯥ ꯃꯥꯔꯀꯦꯠꯇ ꯀꯣꯏꯕ ꯆꯠ
ꯏꯃꯥ ꯃꯥꯔꯀꯦꯠꯇ ꯀꯔꯤꯅ‌ꯣ ꯇꯧꯗꯣꯏꯁꯦ
ꯐꯅꯦꯛ ꯌꯦꯡꯕ ꯆꯠꯂꯣ
ꯂꯩꯕꯤ ꯂꯩꯕꯤꯅꯤꯅ
ꯍꯥ
ꯂꯩꯌꯣ ꯂꯩꯌꯣ ꯅꯨꯄꯤꯅꯤꯅ
ꯄꯩꯁꯥ ꯂꯩꯇꯦ ꯀ ꯗꯥꯏꯗꯒꯤ
ꯇꯥꯂꯨ ꯀꯩꯅꯣ ꯑꯗ ꯂꯩꯅꯤ ꯍꯌꯦꯡꯏ ꯋꯥꯏ ꯐꯖ ꯇꯝꯃꯣ ꯑꯗꯨꯗꯧꯗꯤ
ꯑ
ꯃꯦꯠꯁꯤ ꯂꯥꯎꯕ ꯅꯪ
ꯂꯧꯋꯦ
ꯂꯥꯏꯕ꯭ꯔꯣ
ꯎꯝ ꯈꯪꯉꯒ ꯍꯧꯖꯤꯛ ꯍꯧꯖꯤꯛꯇꯤ ꯌꯥꯝ ꯂꯥꯏꯔꯤ
ꯍꯥ
ꯀꯥꯜꯀꯨꯂꯁꯁꯦ ꯂꯥꯏꯕ꯭ꯔꯣ
ꯍꯣꯏ ꯑꯗꯨ ꯌꯥꯝ ꯋꯥꯏꯌꯦ ꯄꯨꯟꯁꯤꯁꯦ
ꯎꯝ ꯅꯨꯡꯉꯥꯏꯅꯕ ꯇꯧ ꯀꯩꯅꯣ ꯑꯗꯨ
ꯈꯪꯗꯦ ꯋꯥꯏꯌ‌ꯦ ꯇꯨꯃꯤꯟ ꯂꯩꯒ꯭ꯔꯦ ꯑꯃꯨꯛ
ꯀꯩꯅꯣ ꯍꯥꯏꯗ‌ꯣꯏꯖꯦ ꯑꯩꯅ
ꯀꯩꯅꯣꯝ ꯍꯥꯏꯌꯣ ꯅꯪ ꯅꯨꯄꯤꯒ ꯂꯩꯇ꯭ꯔꯣ
ꯍꯩꯇꯦ ꯅꯨꯄꯤ ꯂꯩꯥꯏꯔꯒ ꯋꯥꯔꯤ ꯁꯥꯟꯅ ꯍꯩꯅꯤ ꯍꯩꯇꯕꯩꯅꯤ ꯂꯩꯇꯦ
ꯑꯁꯁ ꯀꯩꯒꯤ ꯍꯩꯇ꯭ꯔꯤꯅꯣ ꯅꯪ
ꯈꯪꯗꯦ
ꯑꯩ ꯇꯝꯕꯤꯌꯨꯔ‌ꯣ
ꯇꯝꯕꯤꯔꯣꯅꯤ ꯇꯝꯃꯨ ꯀꯃꯥꯏ ꯍꯥꯏꯗ‌ꯣꯏꯅ‌ꯣ ꯇꯝꯃꯣꯅ‌ꯦ ꯇꯛꯂꯛꯂꯣꯅ‌ꯦ
ꯑ ꯀꯃꯥꯏ ꯍꯥꯏꯅꯤ ꯎꯝ ꯈꯪꯗꯔꯦꯗ ꯑꯩꯁꯨ
ꯀꯩꯅꯣ ꯅꯪ ꯇꯝꯁ‌ꯦ ꯇꯝꯃꯣꯅ‌ꯦ ꯇꯝꯕꯤꯔꯣꯅ‌ꯦ ꯌꯥꯔꯦꯅꯦ
ꯑꯩ ꯅꯨꯄꯤꯒ ꯋꯥꯔꯤ ꯁꯥꯟꯅꯕ꯭ꯔꯣ ꯑꯩ ꯅꯨꯄꯥꯔꯣ
ꯑꯦ ꯑꯗꯨ ꯑꯣꯏꯁꯨ ꯃꯤꯅ ꯉꯥꯡꯍꯟꯅꯤꯡꯕꯗꯣ ꯈꯪꯉꯝꯅꯤꯗꯅ
ꯈꯪꯗꯦꯗ ꯎ
ꯅꯪꯕꯨꯗꯤ ꯂꯩꯔꯝꯒꯅꯤ ꯈꯪꯉꯦꯗꯅ ꯍꯩꯌꯦꯕ
ꯅꯨꯄꯥꯔꯣ ꯂꯩꯇꯦꯍꯦ ꯀꯥꯏꯗꯩꯅꯣ
ꯅꯎꯞ ꯑꯣꯏꯗꯕ ꯉꯥꯡꯅꯒꯨꯝꯁꯤ
ꯂꯩꯇꯤꯌꯦ ꯑꯁꯦꯡꯕ
ꯌꯥꯔꯦ ꯌꯥꯔꯦ
ꯍꯣꯏ ꯅꯨꯄꯥ ꯋꯥꯔꯤ ꯁꯥꯟꯅꯕꯗꯤ ꯂꯩꯌꯦꯕꯀꯣ ꯑꯗꯨ ꯅꯨꯄꯥꯃꯛꯁꯦ ꯂꯩꯇꯦ ꯍꯥꯏꯕ ꯑꯩꯒꯤ ꯑꯩꯒꯤ ꯑꯣꯏꯕ ꯅꯨꯄꯥꯖꯦ ꯂꯩꯇꯦ ꯍꯥꯏꯕ
ꯍꯧꯖꯤꯛꯀꯥꯟꯗꯕꯨ
ꯋꯥꯔꯤ ꯁꯥꯟꯅꯕ ꯍꯥꯏꯕꯕꯨ ꯅꯨꯃꯤꯠ ꯑꯃꯩ ꯋꯥꯔꯤ ꯁꯥꯟꯅꯔꯅꯤ ꯃꯊꯪꯗꯅ ꯁꯨꯡꯁꯥ ꯍꯦꯛ ꯁꯥꯟꯅꯔꯔꯣꯏ ꯑꯗꯨꯒꯨꯝꯕ ꯉꯥꯛꯇ
ꯑ‌ꯣ ꯐꯩ ꯐꯩ
ꯑꯉꯥꯡ ꯑꯃ ꯂꯩꯌ‌ꯦꯕ ꯈꯪꯕ꯭ꯔꯥ ꯆꯍꯤ ꯇꯔꯥꯒ ꯇꯔꯥ ꯇꯔꯦꯠꯅꯦꯕ ꯃꯥꯁꯦ
ꯎꯝ
ꯑꯗꯨ ꯅꯍꯥꯟꯁꯦ ꯀꯩꯅꯣ ꯍꯧꯣꯏꯁꯛ ꯒꯦꯝꯗ ꯊꯦꯡꯅꯩꯑꯕ ꯑꯗꯨꯗꯒꯤ ꯃꯥꯅ ꯅꯝꯕꯔꯁꯦ ꯍꯣꯏ ꯁꯥꯏ ꯑꯩ ꯑꯃ ꯄꯛ ꯁꯥꯟꯅꯁꯦ ꯅꯣꯡ ꯐꯥꯗꯣꯛ ꯁꯥꯟꯅꯕꯩ ꯋꯥꯅꯤ
ꯗꯥꯝꯕꯗꯥꯜ
ꯑꯗꯨ ꯑꯩ ꯅꯝꯕꯔꯁꯦ ꯂꯧꯔꯦ ꯑꯗꯨꯒ ꯋꯥꯆꯦꯞꯇ ꯇꯦꯛꯁ ꯊꯥꯔꯛꯑꯦ ꯅꯨꯡꯇꯤꯒꯤ ꯊꯥꯔꯛꯄ ꯁꯥꯒꯅꯤ ꯑꯗꯨꯒ ꯈꯔ ꯂꯩꯔꯒ ꯑꯗꯨꯝ ꯇꯣꯛꯑꯦ
ꯃꯤꯕꯨ ꯉꯥꯏꯍꯥꯛ ꯉꯥꯏꯍꯥꯛ ꯃꯔꯨꯞ ꯃꯄꯥꯡꯗꯨ ꯅꯪ ꯇꯤꯟꯅꯈꯤꯕꯗ‌ꯣ
ꯀꯩꯅꯣ
ꯑꯩꯅ ꯍꯥꯏꯗꯤ ꯅꯪ ꯍꯧꯖꯤꯛ ꯊꯤꯟꯅꯩ ꯃꯔꯨꯞ ꯃꯄꯥꯡ ꯒꯩꯗꯨ ꯇꯨꯌꯦꯞ ꯂꯣꯏꯔ ꯂ‌ꯣꯏ ꯀꯥꯏꯅꯈꯤꯅꯤ ꯍꯥꯏꯕꯥ ꯃꯤꯗꯤ ꯉꯥꯏꯍꯛ ꯉꯥꯏꯍꯛ‌ꯀꯤ ꯁꯨꯝ ꯇꯤꯟꯅꯕꯅ‌ꯦꯕ ꯍꯌꯦꯡ ꯀꯣꯟꯅ ꯇꯨꯡ ꯀꯣꯏꯅꯗ ꯌꯥꯝ ꯐꯈꯤꯅꯤ
ꯎꯝ
ꯈꯪꯗ‌ꯦꯗ ꯑꯗꯣ ꯀꯔꯤ ꯂꯩꯀꯣ ꯑꯗꯨꯝ ꯀꯩꯅꯣ ꯇꯧꯅꯕꯁꯤ
ꯑꯣ
ꯎꯝ
ꯅꯪꯗꯤ ꯀꯔꯤꯝ ꯍꯥꯏꯅꯤꯡꯉꯥꯏ ꯂꯩꯇ꯭ꯔꯤꯅꯦ
ꯍꯥꯏꯔꯣ ꯍꯔꯣ ꯇꯥꯒꯦ ꯇꯥꯦ ꯅꯪ ꯍꯥꯏꯅꯤꯡꯣ
ꯀꯔꯤꯕꯨ ꯍꯥꯏꯗꯣꯏꯅꯣ ꯑꯩ ꯍꯥꯏꯐꯝꯗꯨ ꯈꯪꯗ꯭ꯔꯦ
ꯅꯪ ꯑꯉꯥꯡ ꯑꯅꯤ ꯊꯣꯛꯑꯦ ꯅꯪ ꯊꯣꯛꯄ ꯄ ꯑꯉꯥꯡꯍꯣꯏ ꯑꯩ ꯑꯗꯨꯝ ꯈꯨꯝꯕꯤꯔꯛꯀꯦ
ꯃꯤꯁ ꯑꯗꯨꯗꯤ ꯅꯪꯒꯤꯦ ꯗ꯭ꯔꯃꯥ ꯌꯦꯡꯕ꯭ꯔꯥ
ꯌꯦꯡꯗꯦ
ꯑꯁ ꯌꯥꯔꯦ ꯇꯣꯛꯑꯣ ꯑꯗꯨꯗꯤ ꯋꯥꯔꯤ ꯁꯥꯥꯟꯅꯤꯡꯉꯥꯏꯗꯨ ꯀꯔꯤꯝ ꯂꯩꯇꯦ
ꯀꯦꯟꯗ꯭ꯔꯕ ꯅꯨꯄꯤꯅ ꯍꯥꯏꯪꯉꯗ ꯑꯣꯥꯎꯂꯤ ꯀꯦꯟꯗ꯭ꯔꯕ ꯌꯦꯡꯕ꯭ꯔ ꯍꯥꯏꯅꯤ
ꯅꯨꯡꯉꯥꯏꯌꯦ ꯑꯗꯨꯗꯤ ꯅꯪꯁꯨ ꯌꯦꯡꯉꯣ ꯀꯩꯅꯣ
ꯅꯨꯡꯉꯥꯏꯕꯕꯨꯗꯤ ꯈꯪꯉꯦꯗꯣ ꯑꯩꯗꯣ ꯌꯦꯡꯕ ꯁꯪꯗꯕ
ꯊꯥꯡ ꯑꯣꯏꯅ ꯂꯥꯏꯔꯤꯛꯇꯣ ꯄꯥꯔ ꯂꯩꯕꯅ
ꯍꯗꯤ ꯀꯁꯤꯦ
ꯋꯥꯔꯤ ꯅꯠꯇꯦ ꯑꯁꯦꯡꯕ ꯑꯣꯏꯔꯝꯒꯅꯤ
ꯎꯝ
ꯍꯝ
ꯅꯣꯕꯦꯜ ꯄꯥꯕ꯭ꯔꯕ
ꯄꯥꯏ
ꯑ ꯋꯥꯠ ꯀꯥꯏꯟ ꯑꯣꯐ ꯅꯥꯕꯦꯜ
ꯑꯣꯂꯏ ꯔꯣꯍꯃꯥꯟ
ꯑꯗꯨꯅꯦ ꯅꯪꯅꯤ ꯍꯥꯏꯔꯛꯑꯣ
ꯌꯥꯝ ꯌꯥꯝꯃꯦ ꯑꯩꯅ ꯄꯥꯔꯝꯕꯗꯣ ꯑꯩ ꯄꯥꯗꯕꯁꯦ ꯀꯨꯏꯔꯦꯕꯀꯣ ꯀꯥꯁꯇꯦꯟ ꯀꯥꯏꯔ ꯀꯥꯟꯗ ꯌꯥꯝ ꯄꯥꯔꯝꯃꯦꯕ
ꯍꯣꯏ ꯍꯣꯏ
ꯃꯃꯤꯡꯁꯦ ꯂꯣꯏ ꯀꯥꯎꯒꯦ ꯇꯧꯔꯤꯁꯦ ꯅꯪꯁꯨ ꯄꯥꯔꯕꯅꯦ
ꯄꯥꯏ ꯑꯩ ꯅꯣꯃꯤꯠ ꯑꯣꯏꯅꯁꯨ ꯍꯥꯏ ꯑꯩꯗꯤ ꯂꯣꯏ ꯄꯥꯏ ꯂꯣꯏ ꯇꯣꯄꯤꯛ ꯂꯥꯏ ꯁꯨꯅꯥ ꯄꯥꯏ ꯂꯣꯏ ꯃꯥꯗꯩ ꯍꯧꯕꯒ ꯑꯗꯒꯤ ꯄꯣꯂꯤꯇꯤꯛꯁꯇ ꯍꯧꯔꯒ ꯀꯩ ꯂꯣꯏ ꯁꯨꯏ ꯑꯩꯅ ꯄꯥꯕꯗꯣ
ꯑꯁ ꯑꯩ ꯂꯣꯏ ꯀꯥꯎꯈ꯭ꯔꯦ ꯑꯩꯅ ꯄꯥꯕꯁꯤꯡꯁꯨ
ꯑꯩꯅ ꯔꯤꯁꯦꯟꯂꯤ ꯑꯩꯅ ꯃꯤꯅ ꯄꯤꯔꯛꯄꯗ ꯄꯥꯈꯤꯕ ꯍꯥꯏꯇꯥꯔꯒꯗꯤ ꯔꯣꯃꯥꯟꯁꯤꯗꯀꯣ
ꯀꯩ ꯃꯃꯤꯡꯅꯣ
ꯑꯅꯧꯕꯁꯨ ꯃꯃꯥꯡ ꯆꯍꯤꯗ ꯐꯣꯡꯉꯤꯕ ꯂꯥꯏꯔꯤꯛꯅꯤ ꯏꯟꯗꯤꯌꯟ ꯔꯥꯏꯇꯔꯅꯦ ꯑ ꯀꯩꯅꯣ ꯃꯃꯤꯡ ꯀꯥꯎꯒ꯭ꯔꯦ ꯑꯩ ꯖꯥꯢ ꯂꯩꯕꯅꯦ ꯀ ꯑꯥ ꯋꯥꯖꯥꯏꯕꯦꯔꯤꯅꯥ ꯍꯥꯏꯕ
ꯍꯥ
ꯋꯥꯁ ꯑꯥꯏ ꯑꯦꯕꯔ ꯏꯅꯐ ꯍꯥꯏꯕ ꯑꯗꯒꯤ ꯑꯗꯨꯏ ꯃꯃꯥꯡꯗ ꯀꯩꯅꯣ ꯄꯥꯏ ꯀꯥꯎꯒ꯭ꯔꯦ ꯑꯑꯍꯑ
ꯑꯩꯗꯤ ꯄꯥꯗꯕ ꯀꯨꯏꯔꯦ
ꯑꯑꯑ ꯀꯩꯅꯣ ꯖꯄꯥꯅꯤꯁ ꯔꯥꯏꯇꯥꯔꯅꯦ ꯀꯥꯎꯈ꯭ꯔꯦ
ꯑꯣ ꯈꯜꯂꯣ ꯈꯜꯂꯣ
ꯑ ꯃꯃꯤꯡ ꯅꯤꯡꯁꯤꯡꯉꯦꯗ ꯅꯣꯔꯖꯤꯟ ꯋꯨꯠ ꯍꯥꯏꯕ꯭ꯔꯥ ꯀꯩꯅꯣꯝ ꯍꯥꯏꯕꯅꯤ
ꯑꯩ ꯌꯥꯝ ꯈꯪꯗꯦꯗ
ꯄꯥꯖꯨ ꯄꯥꯗꯅ ꯑꯗꯨꯒ ꯇꯠ ꯄꯥꯏꯀꯥꯏ
ꯑꯩꯅ ꯄꯥ